ꯍꯜꯂꯣ ꯇꯥꯕ꯭ꯔꯣ
ꯍꯜꯂꯣ
ꯇꯥꯔꯕ ꯑꯩꯒꯤ ꯈꯣꯟꯖꯦꯜꯁꯦ
ꯍꯣꯏ
ꯀ ꯇꯧꯔꯝꯃꯤꯅꯣ
ꯑꯩꯈꯣꯏꯗꯣ
ꯎꯝ
ꯑꯩꯈꯣꯏ ꯐꯨꯠꯕꯣꯜ ꯇꯤꯝꯅ ꯉꯝꯕꯅꯤꯅ ꯀꯩ ꯀꯦꯔꯤꯌꯔ ꯁꯦꯝꯕꯒ ꯂꯩꯌꯦ
ꯑꯁ ꯅꯣꯏ ꯄꯥꯔꯇꯤꯁꯤ ꯌꯥꯝ ꯅꯨꯡꯉꯥꯏꯊꯣꯛꯄ ꯄꯥꯔꯇꯤꯅꯤꯅꯦ ꯑꯗꯨꯗꯤ ꯅꯠꯇ꯭ꯔꯣ
ꯅꯪꯗꯤ ꯀꯔꯤ ꯇꯧꯔꯤꯕ꯭ꯔꯣ
ꯕꯣꯜ ꯌꯦꯡꯕ ꯂꯣꯏꯕꯒꯤ ꯕꯤ ꯄꯤ ꯍꯥꯏꯠ ꯑꯣꯏꯕꯗꯣ ꯈꯔ ꯀꯨꯝꯅꯉꯥꯏꯒꯤ ꯇꯧꯔꯦ
ꯍꯥ
ꯕꯣꯜ ꯌꯦꯡꯕꯗ ꯕꯤ ꯄꯤ ꯍꯥꯏꯠ ꯑꯣꯏꯕꯗ ꯈꯔ ꯏꯁꯁꯤ ꯕꯤ ꯄꯤ ꯂꯣ ꯑꯣꯏ ꯊꯅꯉꯥꯏꯒꯤ ꯈꯔ ꯍꯣꯠꯅꯔꯤꯕ
ꯗꯤ ꯃꯤꯗꯤ ꯍꯥꯏ ꯇꯧꯅꯦ ꯑꯩꯗꯤ ꯍꯥꯔꯠ ꯑꯦꯇꯦꯛ ꯇꯧꯒꯦꯗꯧꯋꯦ ꯍꯥ ꯃꯇꯨꯡꯒꯁꯦ ꯄꯨꯔꯥ ꯇꯦꯟꯁꯟ ꯑꯃꯅꯦꯔꯣ
ꯐꯥꯔꯠ ꯍꯥꯞꯇ ꯃꯤꯅ ꯅꯩꯕ ꯁꯦꯀꯦꯟ ꯍꯥꯞꯇꯁꯨ ꯑꯃꯨꯛꯀ ꯃꯤꯅ ꯇꯜꯂꯛꯄꯗꯨꯗꯤ ꯑꯩ
ꯅꯦ ꯍꯦꯔꯣꯏꯅꯤꯅꯀꯣ ꯍꯥꯟꯅꯗꯤ ꯉꯝꯗꯕ ꯁꯥꯕꯅꯦꯕ
ꯇꯤꯕꯤꯤꯗꯨꯠꯇ ꯃꯊꯠꯂꯒ ꯑꯩ ꯑꯩ ꯇꯨꯝꯃꯦ ꯍꯥꯏꯔꯒ ꯇꯨꯝꯃꯒ ꯑꯃꯨꯛꯀ ꯄꯦꯠꯃꯟꯗꯕꯒꯤ ꯃꯣꯕꯥꯏꯜꯗ ꯑꯃꯨꯛꯀ ꯑꯦꯄ꯭ꯂꯤꯀꯦꯁꯟꯗꯨꯣ ꯑꯦꯞꯇꯣ ꯐꯨꯠꯕꯣꯜ ꯌꯦꯡꯕꯒꯤ ꯑꯦꯞꯇꯣ ꯑꯣꯟ ꯇꯧꯔꯒ ꯑꯃꯨꯛꯀ ꯌꯦꯡꯉꯦ ꯑꯗꯨꯗꯒꯤ ꯆꯥꯠ ꯍꯥꯞꯂꯛꯄ ꯃꯊꯪ ꯃꯊꯪ ꯁꯤꯡꯉꯛꯄꯗꯨꯗꯒꯤꯗꯤ ꯑꯩꯈꯣꯏ ꯀꯩꯅꯣꯒꯤ ꯋꯥꯔꯁꯤꯞꯀꯤ ꯈꯣꯡ ꯃꯆꯥꯗꯨ ꯄꯨꯊꯣꯛꯈ꯭ꯔꯕꯅꯦꯕ ꯑꯁ
ꯎꯝ
ꯑꯔꯣꯏꯕꯗ ꯃꯣꯏ ꯁꯥꯟꯅꯕꯗꯨꯗꯤ ꯄꯦꯜꯂꯛꯑꯦꯕ ꯑꯍꯥꯟꯕ ꯃꯣꯏ ꯁꯥꯟꯅꯕꯗꯨꯗꯤ ꯄꯟꯗꯤ
ꯑꯗꯨꯅꯦ ꯑꯗꯨ ꯀꯩꯅꯣ ꯃꯤꯁ ꯁꯤꯕ ꯀꯥꯟꯁꯤꯗ ꯅꯨꯄꯥ ꯑꯃ ꯊꯣꯛꯇ꯭ꯔꯥ ꯂꯩꯕꯅꯦꯕ ꯃꯥ ꯌꯥꯎꯔꯗꯤ ꯑꯗꯨꯝ
ꯍ
ꯆꯪꯅꯤ ꯀꯤꯈꯤꯕꯁꯨ ꯈꯪꯗꯦꯗꯅ
ꯎꯝ
ꯃꯇꯤ ꯅꯅꯥꯁꯇ
ꯎꯝ
ꯑꯗꯨ ꯅꯨꯄꯥ ꯌꯥꯎꯔꯗꯤ ꯀꯩꯅꯣꯝꯃ ꯑꯗꯨꯝ ꯇꯧꯕꯅꯦꯕ ꯃꯥꯗꯣꯣꯏ ꯔꯥꯃꯤꯁꯨ ꯕꯒꯨꯝ ꯀꯔꯤꯅꯣ ꯃꯥ ꯇꯧꯕꯅꯦꯕ ꯃꯥꯗꯤ
ꯑꯁ ꯉꯁꯤꯁꯦ ꯑꯩꯈꯣꯏ ꯕꯦꯠꯇꯤꯡ ꯇꯧꯕꯅꯦꯕ ꯂꯨꯄꯥ ꯑꯌꯥꯝꯗꯤ ꯌꯥꯝꯗꯦ ꯐꯥꯏꯚ ꯍꯟꯗ꯭ꯔꯦꯠ ꯊꯥꯕꯅꯦꯕ ꯑꯩꯒꯤ ꯁꯤꯌꯥꯔꯗ ꯑꯗꯨꯗ ꯉꯁꯤꯁꯦ ꯑꯩꯒꯤ ꯐꯥꯏꯚ ꯍꯟꯗ꯭ꯔꯦꯠꯁꯦ ꯑꯩꯒꯤ ꯐꯥꯏꯚ ꯍꯟꯗ꯭ꯔꯦꯠꯁꯤ ꯆꯠꯂꯅꯤ ꯍꯥꯏꯅ ꯈꯜꯂꯒ ꯂꯩꯕꯅꯦ ꯑꯗꯣ ꯍꯟꯗꯤ ꯍꯟꯖꯤꯂꯛꯑꯦ ꯎꯝ ꯑꯗꯨꯒ ꯃꯣꯏ ꯉꯁꯤ ꯄꯣꯔꯝꯃꯕ ꯍꯌꯦꯡ ꯑꯌꯨꯛ ꯇ ꯈꯣꯏ ꯀꯩꯅꯣꯒꯤ ꯄꯨꯒꯤ ꯃꯆꯥꯅꯨꯄꯤꯗꯨ ꯑꯅꯤꯗꯨ ꯂꯥꯛꯑꯒ ꯑꯩ ꯇꯨꯝ ꯇꯨꯝꯕ ꯍꯧꯒꯠꯇ꯭ꯔꯤꯉꯩꯗ ꯃꯣꯏꯅ ꯁꯥ ꯇꯧꯔꯛꯀꯗꯧꯕ ꯂꯤꯂꯥꯗꯨ ꯎꯔꯕꯅꯤꯕ ꯑꯁ ꯏꯃꯥꯅꯁꯨ ꯍꯥꯏꯔꯦ ꯎꯝ ꯒꯣꯜ ꯀꯠꯇꯔ ꯀꯌꯥ ꯑꯣꯏꯔꯦ ꯍꯪꯉꯛꯑꯦ ꯑꯩ ꯇꯣꯛ ꯌꯦꯡꯉꯨꯗꯨꯗ ꯃꯣꯏꯅ ꯑꯅꯤ ꯍꯥꯞꯈ꯭ꯔꯦ ꯍꯥꯏꯔꯛꯄꯗꯨꯗꯩ ꯎꯝ ꯅꯪ ꯍꯌꯤꯡ ꯇꯨꯝꯕ ꯌꯥꯔꯔꯣꯏ ꯑ ꯀꯩ ꯑꯪꯀꯜ ꯑꯪꯀꯜ ꯍꯥꯏꯅ ꯍꯧꯗꯣꯔꯛꯑꯒ ꯏ ꯇꯧꯔꯛꯀꯗꯧꯕꯗꯣ ꯍꯥꯏꯔꯛꯄꯗꯒꯤ ꯑꯩꯁꯤ ꯂꯩ ꯐꯝꯁꯨ ꯈꯪꯗ꯭ꯔꯦ
ꯎꯝ
ꯆꯥꯛ ꯂꯥꯝꯕ ꯐꯥꯎꯕ ꯄꯣꯛꯇꯔꯤ ꯉꯁꯤꯁꯦ ꯆꯥꯛ ꯆꯥꯗꯕꯤꯗ ꯂꯩꯌꯨꯁꯤ ꯍꯧꯖꯤꯛ ꯐꯥꯎꯕ
ꯎꯝ ꯅꯨꯡꯉꯥꯏꯃꯜꯂꯦ ꯋꯥꯈꯜꯗꯣ ꯑꯁ ꯉꯁꯥꯏꯗꯤ ꯄꯨꯔꯥ
ꯍꯧꯖꯤꯛꯇꯨ ꯑꯁ ꯑꯩꯈꯣꯏ ꯈꯨꯟꯒꯤ ꯑꯩꯈꯣꯏꯒꯤ ꯄꯩꯁꯥ ꯀꯣꯂꯦꯛ ꯇꯧꯕ ꯅꯨꯄꯥꯗꯨꯁꯨ ꯃꯥꯁꯤ ꯑꯩꯅ ꯑꯣꯏꯅ ꯂꯥꯛꯅꯔꯕꯅꯤꯃꯤ ꯃꯥꯁꯤ ꯑꯥꯏ ꯁꯤꯌꯨ ꯌꯥꯎꯔꯦ ꯈꯣꯠꯂꯦ ꯍꯥꯏꯕꯗꯒꯤ ꯑꯁ ꯍꯦꯛ ꯕꯣꯟ ꯍꯦꯛ ꯂꯣꯏꯕꯒ ꯃꯥꯅ ꯑꯩꯈꯣꯏ ꯂꯩ ꯀꯥꯏꯗ ꯂꯥꯛꯑꯒ ꯂꯥꯎꯔꯛꯄꯁꯤꯗꯗꯤ ꯑꯩꯁꯨꯨ ꯑꯃꯨꯛꯀ ꯊꯣꯛꯑꯒ ꯏꯟꯖꯣꯏ ꯇꯧꯃꯤꯟꯅꯕ ꯃꯆꯦ ꯂꯥꯛꯑꯒ ꯀꯔꯤ ꯑꯩꯈꯣꯏꯅ ꯑꯩꯈꯣꯏ ꯇꯤꯝꯅ ꯋꯤꯟꯅꯔ ꯑꯣꯏꯔꯕꯅꯤꯅ ꯃꯣꯏꯗ ꯂꯩꯀꯥꯏ ꯂꯩꯀꯥꯏꯗ ꯆꯪꯉꯒ ꯂꯥꯎꯔꯒ ꯂꯥꯛꯄꯅꯦꯕ ꯃꯣꯏꯗꯣ
ꯏꯁ ꯅꯩꯔꯦꯍꯦ
ꯑꯗꯨꯗ ꯑꯃꯨꯛꯀ ꯃꯆꯦꯅ ꯏꯟꯅꯔꯛꯑꯒ ꯑꯩꯉꯣꯟꯗ ꯀꯔꯤ ꯏꯅꯥꯎꯅꯨꯄꯥꯗ ꯅꯪꯅ ꯐꯣꯇꯣ ꯏꯗꯤꯠꯇ ꯑꯥꯏ ꯁꯤ ꯌꯨꯗ ꯇꯨꯝꯍꯟꯕꯣ ꯀꯔꯤ ꯇꯧꯕꯣ ꯑꯗꯨꯒ ꯇꯧꯕ ꯑꯩꯅ ꯍꯦꯔꯣꯗꯤ ꯂꯥꯁꯇ ꯇꯧꯔꯛꯀꯗꯧꯕꯅꯤ ꯀ ꯍꯥꯏꯗꯤ ꯅꯩꯔꯦ ꯔꯛꯄꯩ ꯋꯥꯅꯤꯅꯤ
ꯑꯣ ꯑꯁ ꯌꯥꯝ ꯊꯥꯖꯗꯤꯀꯣ ꯉꯝ ꯑꯩꯗꯤ ꯑꯅꯤ ꯆꯪꯕꯗꯨꯗ ꯁꯨꯡꯉꯝ ꯉꯝꯃꯔꯣꯏ ꯈꯟꯒ꯭ꯔꯕꯅꯦꯕ
ꯎꯝ ꯂꯥꯁꯇ ꯍꯧꯔꯛꯄꯗꯨꯗꯅꯤꯅꯦ ꯅꯣꯏ ꯃꯤ ꯀꯌꯥ ꯌꯦꯡꯕ꯭ꯔꯣ
ꯑꯩꯈꯣꯏ ꯃꯤ ꯌꯥꯝꯃꯤꯗ ꯑꯩꯈꯣꯏꯁꯦ ꯃꯤ ꯑꯩꯈꯣꯏ ꯈꯔ ꯌꯦꯡꯉꯦ ꯈꯔ ꯌꯦꯡꯗꯦ ꯑꯗꯨ ꯑꯩꯈꯣꯏ ꯏꯃꯥꯟꯅꯕꯤ ꯈꯔꯁꯨ ꯌꯥꯎꯋꯦ
ꯒ꯭ꯔꯨꯞꯇ ꯉꯁꯤꯗꯤ ꯒ꯭ꯔꯨꯞꯇ ꯌꯦꯡꯕ ꯆꯠꯇ꯭ꯔꯦꯕ ꯑꯩꯁꯦ ꯑꯗꯨꯒꯤ
ꯑꯗꯨ ꯏꯌꯥꯝꯕ ꯏꯌꯥꯝꯕꯁꯨ ꯌꯦꯡꯕ ꯌꯥꯎꯋꯦꯕ ꯏꯌꯥꯝꯕ ꯑꯍꯟꯗ ꯑꯗꯨꯒ ꯃꯥꯗꯣ ꯄꯨꯔꯥ ꯑꯥꯔꯖꯦꯟꯇꯤꯅꯥꯒꯤ ꯑꯦꯟꯇꯤ ꯐꯦꯟꯅꯦꯕ
ꯃꯅꯥ ꯃꯅꯥ ꯉꯥꯡꯕꯁꯤ ꯉꯥꯡꯕꯁꯤ ꯑꯥꯔꯖꯦꯟꯇꯤꯅꯥꯈꯣꯏꯗꯤ ꯁꯨꯛꯍꯩ ꯍꯩꯇꯕꯅꯦ ꯃꯔꯩꯕꯥꯛ ꯐꯥꯕꯒꯨꯅꯦ ꯃꯣꯏꯒ ꯁꯥꯟꯅꯕ ꯈꯣꯏꯗꯣ ꯁꯨꯡꯍꯩ ꯍꯩꯇꯕ ꯉꯥꯛ ꯇꯥꯕꯒꯤꯅꯤ ꯑꯁ
ꯕꯤꯡꯕꯗꯤꯀꯣ ꯎꯝ
ꯖꯥꯠꯁꯇꯣ ꯌꯥꯝ ꯅꯩꯌꯦꯀꯣ ꯔꯦꯠ ꯀꯔꯥꯠꯀ ꯖꯦꯂꯣ ꯀꯔꯥꯠꯀ ꯑꯁ
ꯃꯣꯏꯒꯤ ꯀꯣꯆꯇꯣ ꯍꯦꯠ ꯀꯣꯆ ꯐꯥꯎꯕ ꯖꯦꯂꯣ ꯀꯔꯥꯠ ꯆꯥꯕꯗꯨꯅꯤꯅꯦ
ꯍꯣꯏ ꯃꯣꯏꯗꯣ ꯃꯥꯒꯤ ꯃꯌꯥꯝ ꯒꯁ ꯂꯩꯌꯦ ꯑꯗꯨ ꯅꯨꯄꯥꯗꯣ
ꯎꯝ ꯀꯤꯗꯦ ꯑꯗꯨꯒ ꯃꯦꯁꯤꯅ ꯎꯝ ꯄꯦꯅꯥꯜꯇꯤ ꯀꯥꯎꯕꯗ ꯆꯪꯍꯟꯗꯕꯗꯨꯗꯅꯤꯅꯦ ꯆꯥꯛꯏꯁꯤ
ꯑꯗꯨꯅꯦ ꯋꯥꯈꯟꯗꯣ ꯑꯁ ꯑꯗꯨꯑꯣꯏꯁꯨ ꯁꯦꯀꯦꯟ ꯒꯣꯜꯗꯤ ꯃꯥꯟꯅ ꯆ꯭ꯔ ꯍꯟꯗꯨꯗꯤ ꯌꯥꯝ ꯄꯣꯁ ꯃꯥꯗꯤ ꯕꯤꯅꯥꯜꯇꯤ ꯍꯦꯛ ꯆꯪꯍꯟꯒꯟꯗꯦꯗ ꯀꯥꯎꯕ ꯈꯨꯗꯤꯡ
ꯃꯥ ꯆꯪꯕꯗꯣ ꯍꯣꯏ ꯄꯦꯅꯥꯜꯇꯤꯕꯨꯗꯤ ꯆꯪꯍꯟꯗꯦ ꯑꯗꯨꯒ
ꯍꯣꯏ ꯑꯗꯨ ꯑꯗꯨꯒꯨꯝꯕꯗ ꯃꯥꯗꯤ ꯍꯩꯌꯦꯕ ꯄꯦꯅꯥꯜꯇꯤꯒꯨꯝꯕꯗꯤ
ꯎꯝ ꯑꯁ ꯑꯩꯈꯣꯏ ꯒꯖꯤꯟ ꯑꯃꯅꯁꯨ ꯑꯁ ꯎꯔꯣꯏꯗꯕ ꯃꯤꯗ ꯅꯪ ꯁꯞꯄꯣꯔꯠ ꯇꯧꯕ ꯍꯧꯖꯤꯛꯇꯤ ꯅꯪꯒꯤ ꯄꯩꯁꯥꯗꯨ ꯑꯩꯈꯣꯏꯅ ꯆꯥꯕ ꯇꯥꯔꯦ ꯀꯥꯏꯅꯁꯨ ꯐꯣꯟ ꯇꯧꯔꯛꯄ ꯁꯑꯣꯣꯝꯗ ꯍꯥꯔꯠ ꯕꯤꯠꯁꯤ ꯄꯨꯔꯥ ꯊ꯭ꯔꯤ ꯍꯟꯗ꯭ꯔꯦꯠ ꯕꯥꯏ ꯨ ꯇꯨ ꯅꯥꯏꯟꯇꯤ ꯌꯥꯎꯔꯛꯄ ꯃꯇꯝꯁꯤꯗ ꯃꯥꯅ ꯑꯃꯨꯛꯀ ꯀꯔꯦꯝꯅꯔꯛꯄꯗꯨꯗꯤ ꯌꯥꯔꯣ
ꯎꯝ
ꯎꯝ ꯂꯥꯁꯇꯗꯤ ꯑꯅꯤ ꯍꯟꯖꯤꯜꯂꯛꯈ꯭ꯔꯦ ꯑꯅꯤ ꯍꯟꯖꯤꯜꯂꯛꯄ ꯃꯇꯨꯡꯗ ꯑꯃꯨꯛꯀ ꯒꯣꯜ ꯍꯥꯞꯆꯤꯜꯂꯛꯄꯗꯨꯗꯗꯤ ꯑꯁ
ꯎꯝ
ꯃꯥ ꯇꯣꯕꯤꯗ ꯂꯩꯈ꯭ꯔꯦ ꯅꯣꯛ ꯅꯣꯛꯂꯒ ꯑꯗꯨꯒ ꯑꯃꯨꯛꯀ ꯖꯦꯁꯇ ꯃꯨꯛꯀ ꯇꯥꯏꯅꯕꯅꯤꯗꯤ ꯃꯣꯏ
ꯎꯝ
ꯔꯦꯠ ꯀꯥꯔꯗ ꯑꯃ ꯆꯥꯕꯒꯤ ꯃꯤ ꯑꯃ ꯊꯣꯛꯄꯒꯤ ꯉꯝꯕꯅꯤ ꯅꯠꯇ꯭ꯔꯗꯤ ꯉꯝꯃꯣꯏ ꯀꯥꯏꯅꯀꯣ ꯍꯧꯖꯤꯛꯁꯨ ꯒ꯭ꯔꯨꯞ
ꯑꯗꯨ ꯔꯦꯀꯥ ꯆꯥꯕꯗꯣ ꯄ꯭꯭ꯂꯦꯌꯔꯔꯣ ꯍꯦꯠ ꯀꯣꯆ ꯅꯠꯇ꯭ꯔꯣ
ꯍꯦꯠ ꯀꯣꯁꯇꯤ ꯖꯤꯂꯣꯅꯤꯗꯅ
ꯀꯔꯤ ꯇꯧꯕꯒꯤꯔꯦꯀꯥ ꯆꯥꯕ꯭ꯔꯣꯗꯨꯅꯣ ꯀꯝꯄ꯭ꯂꯦꯟ ꯇꯧꯕꯒꯤꯔꯕ
ꯎꯝ ꯑꯗꯨꯒ ꯃꯣꯏ ꯍꯦꯠ ꯀꯣꯆꯇꯁꯨ ꯁꯥꯎꯔꯛꯄꯒꯤꯅꯦꯕ ꯃꯥꯗꯣ ꯌꯦꯠꯂꯛꯄꯒꯤꯀꯣ ꯑ ꯃꯊꯛꯇ ꯃꯤ ꯀꯦꯃꯦꯔꯥꯒꯤ
ꯑꯗꯨ ꯍꯦꯠ ꯀꯣꯁꯇꯣ ꯌꯥꯝ ꯀꯝꯄ꯭ꯂꯦꯟ ꯀꯜꯂꯤꯀꯣ
ꯎꯝ ꯃꯥꯒꯤ ꯑꯦꯁꯤꯁꯇꯦꯟ ꯈꯣꯏꯅ ꯑꯃꯨꯛꯀ ꯈꯥꯝꯗ꯭ꯔꯗꯤ ꯃꯥꯗꯤ ꯔꯦꯠꯃꯨꯛ ꯆꯥꯕ ꯌꯥꯏꯕ ꯑꯁ
ꯑꯗꯣ ꯑꯥꯔꯖꯦꯟꯇꯤꯅꯥ ꯍꯣꯏꯗꯤ ꯑꯗꯨꯃꯥꯏꯅ ꯀꯝꯄ꯭ꯂꯦꯟ ꯇꯧꯗꯦꯗ ꯀꯩꯅꯣ ꯇꯧꯔꯦꯁꯤ
ꯎꯝ ꯂꯥꯁꯇꯗꯤ ꯃꯦꯁꯤꯗꯨꯁꯨ ꯈꯔ ꯅꯣꯛꯂꯛꯄꯗꯨꯗꯗꯤ ꯋꯥꯈꯜꯁꯤ
ꯃꯦꯁꯤ ꯗꯣ
ꯎꯝ ꯅꯪꯗꯤ ꯍꯥꯟꯅꯗꯒꯤꯁꯨ ꯑꯥꯔꯖꯦꯟꯇꯤꯅꯥꯗꯤ ꯅꯪꯒꯤ ꯑꯦꯟꯇꯤ ꯑꯣꯏꯔꯛꯄꯅꯦ ꯑꯗꯨꯒ ꯍꯟꯗꯛꯁꯤꯗꯤ ꯑꯥꯔꯖꯦꯟꯇꯤꯅꯥ ꯐꯦꯟꯗ ꯂꯩꯔꯝꯕꯁꯤ ꯑꯩ ꯉꯛꯇꯕ ꯉꯝꯗꯦ ꯍꯦ
ꯀꯥꯅꯥꯔꯣ
ꯅꯪꯕꯨ
ꯑꯩꯔꯣ ꯀꯗꯥꯏꯗꯒꯤ ꯑꯩꯗꯤ ꯑꯗꯨꯝ ꯁꯄꯣꯔꯠ ꯇꯧꯋꯦꯕꯥ ꯀꯗꯥꯏ ꯗꯒꯤ
ꯑ
ꯀꯩꯗꯣꯛꯒꯩ ꯑꯩ ꯑꯦꯟꯇꯤ ꯐꯦꯟ ꯑꯣꯏꯕ꯭ꯔꯥꯅꯦ
ꯅꯪ ꯑꯦꯟꯇꯤ ꯐꯦꯟ ꯉꯁ ꯉꯁꯥꯏꯗꯣ ꯅꯪ ꯑꯦꯟꯇꯤ ꯐꯦꯟ ꯑꯣꯏꯕꯒꯨꯝ ꯇꯥꯕ ꯑꯗꯒꯤ
ꯅꯠꯇꯦ ꯍꯦ ꯑꯗꯤ ꯑꯗꯨꯝ ꯑꯥꯔꯖꯦꯟꯇꯤꯅꯥ ꯑꯩꯅꯥ ꯁꯞꯄꯣꯔꯠ ꯇꯧꯔꯤꯁꯦ ꯃꯦꯁꯤ ꯌꯥꯎꯕꯗꯒꯤ ꯑꯗꯨꯝ ꯇꯧꯈ꯭ꯔꯦꯅ
ꯀꯔꯤ ꯀꯔꯤ ꯀꯔꯤ ꯑꯆꯥꯊꯛ ꯁꯤꯃꯦꯕꯨ ꯀꯔꯤ ꯀꯔꯤ ꯑꯆꯥꯊꯛ ꯁꯤꯃꯤꯅꯣ
ꯍꯥꯥ
ꯀꯔꯤ ꯀꯔꯤ ꯆꯥꯅꯉꯥꯏꯒꯤ ꯁꯦꯝꯃꯤꯔꯔꯕ ꯆꯥꯅꯉꯥꯏꯒꯤ ꯁꯦꯝꯃꯤ ꯍꯥꯏꯕꯗꯤ
ꯆꯤꯛꯀꯟ ꯆꯤꯛꯀꯟ ꯂꯣꯂꯤꯄꯣꯞ ꯁꯦꯝꯃꯤ ꯌꯦ
ꯎꯁ ꯀꯔꯝ ꯀꯥꯟꯗ ꯆꯥꯒꯗꯕ ꯍꯧꯖꯤꯛ ꯍꯧꯖꯤꯛ ꯆꯤꯛꯀꯟ ꯂꯣꯂꯤꯄꯣꯞ ꯁꯦꯝꯃꯗꯤ
ꯑꯗꯨꯒ ꯅꯨꯡꯉꯥꯏꯅ ꯇꯨꯝꯒ꯭ꯔꯅꯤ
ꯄꯨꯛ ꯗꯥꯏꯌꯦꯁꯟ ꯑꯣꯏꯗꯕꯤꯗ ꯎꯝ
ꯑꯣꯏꯌꯦꯅꯦ ꯉꯥꯁꯥꯏꯗꯒꯤ ꯂꯧꯕꯒꯤ ꯃꯤ ꯂꯣꯏꯅ ꯗꯥꯏꯖꯦꯁ ꯇꯧꯈ꯭ꯔꯦ
ꯑꯩꯈꯣꯏꯅ ꯌꯦꯡꯕꯗꯤ ꯑꯣ ꯌꯨꯝ ꯄꯣꯛꯈꯥꯏꯒꯦ ꯗꯧꯋꯦ
ꯉꯔꯥꯡꯗꯤ ꯑꯁ ꯀꯔꯤꯝꯇ ꯄꯣꯔꯇꯨꯒꯜꯒꯤ ꯄꯦꯜ ꯐꯥꯎꯕ ꯌꯦꯡꯕ ꯂꯣꯏꯗ꯭ꯔꯦ ꯑꯁ ꯏꯁꯥꯗꯣ ꯀꯔꯤ ꯍꯥꯏꯁꯤꯔꯥ ꯀꯩꯅꯣꯗꯣ ꯀꯔꯤ ꯄꯅꯥꯏꯗꯣ
ꯎꯝ
ꯈꯔ ꯆꯥꯁꯤꯟꯕꯒꯤ ꯄꯨꯛꯇꯣ ꯃꯣꯔꯣꯛꯁꯨ ꯃꯔꯣꯛꯁꯨ ꯆꯥꯗ꯭ꯔꯕꯅꯦꯕ ꯑꯩꯁꯦ ꯃꯔꯣꯛ ꯆꯥꯗꯕꯁꯤ ꯁꯤꯛꯁ ꯁꯚꯦꯟ ꯃꯟꯁ ꯁꯨꯔꯛꯑꯕꯅꯦꯕ ꯉꯔꯥꯡꯗꯤ ꯆꯥꯕ ꯑꯗꯨꯒꯤ ꯄꯨꯛ ꯅꯥꯗꯅ ꯇꯨꯝꯕꯁꯨ ꯌꯥꯗꯦ ꯑꯩꯠ ꯊꯥꯔꯇꯤ ꯑꯗꯨꯋꯥꯏꯗꯔꯥ ꯑꯩ ꯍꯧꯒꯠꯄꯗꯨ ꯉꯔꯥꯡ ꯉꯁꯤꯔꯣ
ꯎꯝ
ꯊꯥꯔꯇꯤꯗ ꯑꯦꯠ ꯊꯥꯔꯇꯤꯗ ꯍꯧꯒꯠꯂꯒ ꯑꯃꯨꯛꯀ ꯀꯔꯤ ꯉꯥꯔꯥꯡ ꯄꯅꯥꯏ ꯑꯗꯨ ꯆꯥꯔꯒ ꯑꯩ ꯄꯨꯛ ꯁꯧꯒꯠꯄ ꯉꯁꯤꯗꯤ ꯄꯅꯥꯏ ꯊꯤꯕ ꯆꯠꯈꯤ ꯍꯥꯏꯔꯒ ꯄꯣꯅꯥꯏꯗꯨ ꯈꯔ ꯊꯤꯕ ꯆꯠꯂꯦ ꯆꯔꯥ ꯑꯃꯗꯤ ꯐꯪꯉꯦ ꯄꯅꯥꯏ ꯊꯤꯕ ꯆꯠꯄꯁꯦ ꯃꯤ ꯌꯥꯝꯕꯗꯣ ꯑꯗꯣ ꯃꯔꯤꯡꯑꯣ ꯃꯔꯤꯡ ꯇꯔꯥꯎ ꯑꯥꯏꯃꯣꯜ ꯄꯨꯂꯞ ꯃꯤ ꯁꯨꯈ꯭ꯔꯦ ꯃꯣꯏ ꯃꯌꯥꯝ ꯊꯦꯡꯅꯕꯗ ꯀ ꯅꯣꯏꯒꯤ ꯑꯦꯔꯤꯌꯥꯗ ꯊꯤꯕ ꯌꯥꯗ꯭ꯔꯣ ꯀꯥꯏꯅ ꯃꯣꯏꯅ ꯑꯩꯈꯣꯏ ꯑꯦꯔꯤꯌꯥꯗꯗꯤ ꯂꯩꯇꯦ ꯀꯥꯏꯅ
ꯃꯁꯔꯨꯝꯔꯣ
ꯍꯣꯏ ꯃꯁꯔꯨꯝ ꯄꯅꯥꯏ ꯍꯥꯏꯕꯗꯣ ꯈꯪꯗꯕ꯭ꯔꯣ ꯃꯩꯇꯩꯔꯣꯟꯗ ꯀꯔꯤ ꯈꯣꯝꯊꯣꯛꯄꯤ ꯍꯣꯏ ꯔꯦꯠꯇꯣ ꯎꯝ
ꯑꯣ ꯃꯅ ꯄ ꯍꯣꯏ ꯍꯧꯖꯤꯛꯀꯥꯟ ꯑꯩꯈꯣꯏꯔꯣꯝꯁꯨ ꯁꯣ ꯍꯥꯎꯕ ꯍꯧ ꯅꯍꯥꯟ ꯑꯩꯈꯣꯏ ꯊꯤꯕ ꯆꯠꯂꯦꯕꯀꯣ ꯑꯗꯨꯕꯨ ꯐꯪꯂꯛꯇꯦꯕ ꯑꯗꯣ ꯍꯧꯖꯤꯛꯀꯥꯟꯗꯤ ꯍꯧꯈ꯭ꯔꯕ ꯃꯥꯜꯂꯦꯈꯣꯏꯔꯣꯝꯁꯨ
ꯍꯧꯔꯝꯃꯅꯤ ꯎꯝ
ꯑꯗꯣ ꯑꯁ ꯅꯪꯁꯨ ꯆꯥꯕ꯭ꯔꯣꯗꯣ
ꯆꯥꯏ
ꯇꯗꯦ
ꯆꯥꯏ ꯆꯥꯏ
ꯑꯩꯗꯤꯗꯨ ꯆꯥꯕ ꯌꯥꯗꯦ ꯑꯦꯂꯔꯖꯤꯛ ꯇꯧꯋꯦ
ꯎꯁ ꯅꯪꯁꯦ ꯈ꯭ꯋꯥꯏꯗꯒꯤ ꯗꯥꯎ ꯐꯠꯇꯕ ꯍꯥꯏꯗꯨ ꯑꯣꯏꯔꯦꯅꯦ ꯑꯗꯨꯗꯤ
ꯍꯥꯥꯎ
ꯗꯥꯎ ꯐꯠꯇꯕ ꯃꯤ ꯍꯥꯏꯕꯗꯨ ꯑꯣꯏꯔꯦꯕ ꯅꯪꯁꯦ
ꯗꯣ ꯃꯁꯔꯨꯝꯕꯨ ꯌꯥꯝ ꯍꯥꯎꯕꯩ ꯇꯥꯏꯞ ꯇ
ꯅꯠꯇꯦ ꯍꯧꯕ ꯍꯧꯇꯕꯗꯤ ꯑꯃꯅꯦꯕꯀꯣ
ꯎꯝ
ꯁꯤꯖꯟ ꯑꯃꯗ ꯑꯅꯤꯔꯛ ꯈꯛꯇꯅꯦꯕ ꯐꯥꯔꯁ ꯇꯥꯏꯝ ꯐꯪꯕ ꯃꯇꯝꯗꯨꯗꯤ ꯑꯃꯛ ꯁꯤꯖꯟ ꯑꯃꯗꯤ ꯆꯠꯈ꯭ꯔꯦꯕꯀꯣ ꯑꯗꯨꯒꯤ ꯀꯩꯅꯣꯁꯤ ꯃꯨꯁꯔꯨꯝꯁꯦ ꯍꯧꯖꯤꯛꯁꯦ ꯂꯥꯁ ꯁꯤꯖꯟ ꯑꯣꯏꯔꯕꯅꯦꯕ ꯍꯧꯖꯤꯛꯁꯦ
ꯍꯣꯏ ꯁꯦꯀꯦꯟ ꯋꯦ ꯑꯗꯣ ꯑꯩꯈꯣꯏꯔꯣꯝꯗꯤ ꯅꯣꯡꯗꯣ ꯐꯖꯅ ꯀꯩꯅꯣ ꯇꯧꯗꯕꯅꯤꯅ ꯐꯥꯔꯁ ꯇꯥꯏꯝꯒꯤꯗꯣ ꯍꯧꯗꯕꯅꯤ
ꯑꯩꯈꯣꯏꯁꯨ ꯐꯥꯔꯁ ꯇꯥꯏꯝꯒꯗ ꯍꯧꯗꯕꯅꯦꯕ ꯑꯗꯣ
ꯑꯗꯨꯅꯦꯕ ꯅꯍꯥꯟꯗꯤ ꯑꯅꯤꯔꯛ ꯍꯦꯛꯄꯅꯦꯕꯀꯣ ꯁꯤꯗꯁꯨ ꯑꯗꯣ ꯍꯧꯖꯤꯛꯀꯥꯟꯗꯤ ꯑꯃꯨꯔꯛ ꯍ ꯈꯕ ꯃꯥꯅ
ꯑꯩ ꯑꯗꯨ ꯆꯥꯅꯤꯡꯉꯥꯏꯗꯅ ꯕꯖꯥꯔꯗ ꯂꯩꯕ ꯆꯠꯂꯦ ꯑꯅꯤꯔꯛ ꯆꯠꯂꯦ ꯑꯅꯤꯔꯛ ꯐꯪꯗꯦ ꯑꯗꯨꯒꯤ ꯁꯤꯖꯟ
ꯍꯔꯣ ꯗꯨꯀꯥꯟꯗ ꯄ ꯑꯣ ꯑꯗꯨ ꯁꯤ ꯆꯥꯟꯖꯦꯜꯔꯣꯝ ꯁꯥꯏꯗꯠꯇ ꯀꯅꯤꯔ ꯆꯥꯟꯗꯦꯜꯔꯣꯝ ꯁꯥꯏꯠꯇꯤ ꯅꯍꯥꯟꯗꯒꯤ ꯌꯣꯟꯈ꯭ꯔꯦ ꯍꯥꯏꯕꯅꯦ ꯌꯗꯣ
ꯃꯣꯏ ꯇꯥꯡ ꯆꯥꯟꯗꯦꯜ ꯁꯥꯏꯠꯇ ꯑꯩꯈꯣꯏ ꯏꯃꯥꯟꯅꯕ ꯈꯔꯒ ꯆꯠꯁꯦ ꯍꯥꯏꯔꯒ ꯆꯠꯄꯅꯦ ꯃꯗꯨ ꯐꯪꯗ